ꯍꯣ ꯍꯜꯂꯣ
ꯎꯝ ꯇꯥꯔꯕꯣ
ꯇꯥꯔꯦ ꯀꯔꯤ ꯇꯧꯔꯝꯃꯤꯕꯅꯣ
ꯑꯗꯨꯝ ꯅꯪ ꯉꯥꯡꯗꯧꯗꯣ ꯐꯖꯅ ꯑꯗꯨꯝ ꯉꯥꯡꯉꯣꯑꯣ ꯑꯩꯖꯦ ꯍꯤꯄꯝꯕꯅꯦ
ꯊꯕꯛ ꯀꯩꯀꯥ ꯇꯧ ꯂꯣꯏꯈ꯭ꯔꯕꯣ
ꯊꯕꯛꯁꯦ ꯎꯝ ꯐꯤꯁꯦ ꯐꯧꯒꯦ ꯇꯧꯔꯝꯃꯒ ꯑꯩꯁꯦ ꯀꯥꯎꯗꯨꯅ ꯁꯨꯝꯃꯝꯗ꯭ꯔꯦꯕꯀꯣ ꯑꯗꯨꯗꯨꯒꯤ ꯐꯤꯁꯦ ꯁꯨꯝꯕ ꯉꯥꯏꯕ ꯑꯣꯏꯅ ꯐꯧꯗꯣꯛꯇꯧꯗꯣ ꯁꯨꯝ ꯃꯥꯜꯖꯃꯤ ꯃꯤꯅ ꯉꯥꯏꯕ ꯑꯣꯏꯅ ꯁꯨꯝ ꯍꯤꯞ ꯍꯤꯞ
ꯗ꯭ꯔꯥꯏꯌꯔ ꯇꯧꯍꯜꯂꯝꯃꯤꯔꯣ ꯍꯥꯏꯁꯦ
ꯎꯝ ꯗ꯭ꯔꯥꯏ ꯇꯧꯍꯟꯗ꯭ꯔꯗꯤ ꯅꯣꯡꯁꯦ ꯃꯪꯉꯤꯔꯥ ꯀꯩꯗꯧꯔꯤꯅꯣ ꯑꯗꯨ ꯅꯣꯡꯃꯪꯅꯤ ꯅꯨꯡꯁꯥ ꯑꯃꯨ ꯈꯤꯇꯪ ꯊꯣꯛꯂꯛꯄꯅꯤ ꯑꯗꯨꯗꯨꯅ ꯈꯪꯍꯧꯗ꯭ꯔꯗꯤ ꯑꯗꯨ ꯃꯅꯟꯗ ꯃꯆꯨꯝ ꯀꯪꯍꯧꯗ꯭ꯔꯗꯤ ꯃꯅꯝ ꯅꯝꯃꯤꯗꯅꯀꯣ ꯑꯗꯨꯗꯨꯅ ꯐꯤꯗꯣ ꯀꯝꯐꯣꯔꯠ ꯀꯩꯀꯥ ꯍꯥꯞꯄ ꯅꯠꯇꯕꯅꯤꯅ ꯑꯩꯅ ꯗ꯭ꯔꯥꯏ ꯇꯧꯍꯜꯂꯝꯃꯦ ꯑꯗꯨꯗꯨꯒ ꯂꯣꯏꯔꯒ ꯐꯣꯡꯗꯣꯛꯎꯔꯅꯤ ꯃꯆꯨꯝꯗꯣ ꯀꯪꯈ꯭ꯔꯗꯤ ꯑꯗꯨꯝ ꯀꯪꯉꯤꯗꯅ
ꯎꯝ ꯍꯟꯗꯛ ꯃꯔꯛꯁꯦ ꯑꯗꯨꯝ ꯍꯥꯏꯗꯤ ꯅꯣꯡꯁꯦ ꯇꯥꯕ꯭ꯔꯁꯨ ꯇꯥꯔꯣꯏꯕ ꯑꯌꯨꯛ ꯅꯨꯡꯊꯤꯟꯁꯤꯅ ꯃꯪꯉꯒ ꯎꯁꯥꯁꯨ ꯐꯖꯅ ꯁꯥꯗꯕꯣꯏ ꯑꯗꯨꯗꯨꯅ ꯌꯥꯝꯅ ꯀꯩ ꯍꯥꯏꯅꯤ ꯑꯣꯝ ꯆꯥꯛꯅꯕꯗꯣ ꯑꯣꯏ ꯍꯥꯏꯕ ꯑꯗꯒꯤ ꯐꯤ ꯁꯨꯒꯦꯅ ꯇꯧꯔꯅꯤ ꯁꯨ ꯁꯤꯜꯂꯨꯔꯗꯤ ꯑꯃꯨꯛ ꯀꯪꯍꯧꯔꯣꯏꯗ꯭ꯔꯥ ꯑꯃꯨꯛ ꯈꯜꯂꯅꯤ ꯑꯗꯒꯤ ꯑꯁ ꯅꯣꯡꯁꯦ ꯑꯃꯨꯛ ꯃꯪꯃꯜꯂꯤꯗ ꯁꯨꯔꯔꯣꯏꯒꯦꯅ ꯂꯩꯔꯅꯤ ꯅꯨꯡꯁꯥ ꯑꯃꯨꯛ ꯁꯥꯗꯣꯛꯂꯛꯑꯅꯤ
ꯑꯗꯨꯅꯦꯝꯃꯤ ꯑꯩ ꯉꯔꯥꯡꯅꯦ ꯑꯩꯅ ꯑꯩꯁꯦ ꯉꯔꯥꯡ ꯐꯤꯁꯦ ꯁꯨꯒꯦ ꯇꯧꯕ ꯀꯥꯟꯗ ꯑꯌꯨꯛꯁꯦ ꯅꯣꯡ ꯆꯨꯨꯔꯝꯗ꯭ꯔꯥ ꯑꯗꯩꯗꯤ ꯑꯗꯨꯗꯒꯤ ꯑꯩꯁꯦ ꯁꯨꯗ꯭ꯔꯕꯅꯦꯕ ꯌꯎ ꯁꯤꯂꯧ ꯆꯨꯔ ꯂꯩꯔꯝꯕꯗꯒꯤ ꯑꯗꯨꯗꯨꯅ ꯑꯩꯅ ꯀꯩꯅꯣ ꯑꯣꯏꯅ ꯇꯧꯔꯦ ꯉꯁꯤ ꯁꯨꯔꯒꯦ ꯍꯥꯏꯔꯒ ꯊꯝꯖꯤꯟꯈ꯭ꯔꯦ ꯀꯣ ꯑꯗ ꯁꯤꯁꯤꯁꯨ ꯑꯌꯨꯛꯁꯦ ꯅꯣꯡ ꯆꯨꯔꯛꯄꯅꯦꯕ ꯈꯪꯕ꯭ꯔꯥ ꯑꯗꯩꯗꯤ ꯑꯩꯁꯦ ꯑꯩ ꯐꯤꯁꯦ ꯁꯨꯔꯔꯣꯏꯗ꯭ꯔꯅ ꯑꯗꯨꯝ ꯑꯗꯨꯝ ꯊꯝꯖꯤꯜꯂ ꯊꯝꯈ꯭ꯔꯦ ꯑꯗꯣ ꯅꯨꯡꯁꯥ ꯈꯔ ꯈꯔ ꯁꯥꯗꯣꯔꯛꯄꯁꯤꯗꯅꯦ ꯑꯩꯅ ꯑꯦ ꯑꯗꯨꯗꯤ ꯁꯨꯗꯣꯛꯍꯧꯔꯒ ꯌꯥꯝꯁꯤꯟꯈꯤ ꯅꯝꯅꯦꯅ ꯍꯥꯏꯔꯒ ꯑꯩꯁ‌ꯦ ꯁꯨꯗꯣꯛꯑꯕ
ꯑꯥ
ꯌꯨꯝ ꯌꯅꯨꯡꯁꯥ ꯈꯔ ꯈꯔꯕꯨꯗꯤ ꯊꯣꯛꯂꯛꯑꯦ ꯍꯧꯖꯤꯛ
ꯎꯝ ꯆꯦꯡꯁꯤꯡꯁꯨ ꯆꯥꯅꯤꯡꯇ꯭ꯔꯥ
ꯆꯥꯕꯨꯗꯤ ꯆꯥꯅꯤꯡꯉꯦ ꯄꯨꯛꯁꯦ ꯌꯥꯝ ꯁꯥꯏꯌꯦ ꯑꯗꯣ
ꯆꯤꯡ ꯁꯤꯡꯖꯨꯒ ꯃꯤꯃꯤꯒ ꯇꯧꯔꯒ ꯆꯥꯕꯗꯣ ꯆꯥꯁꯤꯔꯥ
ꯆꯥꯁꯦ ꯃꯣꯔꯣꯛ ꯌꯥꯝ ꯍꯟꯊꯕꯤꯗ ꯑꯗꯨ ꯆꯦꯡ ꯑꯣꯏꯅ ꯇꯧꯁꯦ ꯍꯥꯏꯔꯣ ꯀꯩꯅꯣ ꯑꯗꯨꯕꯨ ꯃꯪꯒꯜꯟꯅ ꯑꯣꯏꯅ ꯅꯠ ꯑꯣ ꯂꯩꯕ꯭ꯔꯥ
ꯑ ꯃꯤꯅ ꯄꯤꯔꯛꯄꯒꯤ ꯂꯩꯌꯦꯕ ꯑꯩꯉꯣꯟꯗ ꯑꯃ
ꯑꯣ
ꯑꯗ ꯑꯗꯨꯝ ꯌꯥꯝꯃꯦꯕ ꯃꯣꯏꯒꯤꯗꯣ ꯍꯥꯏꯗꯤ ꯌꯣꯟꯕꯒꯤ ꯊꯥꯕ ꯃꯤꯅꯦꯕ ꯑꯗꯨꯗꯨꯅ ꯄꯤꯔꯛꯄ ꯑꯗꯣ ꯑꯗꯨꯝ ꯌꯥꯝꯃꯦꯕ ꯑꯩꯈꯣꯏ ꯁ꯭ꯋꯥꯏꯗ ꯌꯣꯟꯅꯔꯤꯁꯤꯗꯩꯗꯤ ꯃꯥꯒꯤꯁꯤꯅ ꯌꯥꯝꯕ ꯍꯦꯜꯂꯦꯕ ꯍꯥꯟꯕꯒꯤ ꯆꯥꯡꯗꯣ ꯑꯗꯣ ꯃꯣꯔꯣꯛꯁꯨ ꯌꯥꯝ ꯀꯩꯁꯨ ꯌꯥꯝ ꯁꯥꯕꯗꯣ ꯑꯣꯏ ꯇꯇꯝꯅꯦꯕ ꯑꯩꯅ ꯃꯃꯥ ꯑꯃꯨꯛꯇꯪ ꯇꯦꯁ ꯇꯧꯈꯤꯕ ꯀꯥꯟꯗꯗꯤ ꯃꯣꯏꯒꯤꯗꯣ ꯏꯃꯥ ꯃꯍꯥꯎ ꯌꯦꯡꯕꯗ ꯑꯗꯨꯗꯨꯒ ꯃꯤ ꯃꯤ ꯂꯨꯕ ꯇꯔꯥꯒꯤ ꯂꯩꯔꯁꯦ ꯆꯁꯦ ꯑ ꯉꯔꯥꯡꯅꯨꯡ ꯉꯔꯥꯡ ꯅꯨꯡꯊꯤꯜꯗꯣ ꯑꯩꯗꯣ ꯍꯪꯕ꯭ꯔꯥ ꯀꯩꯅꯣ ꯇꯧꯔꯦꯕ ꯇꯨꯏꯁꯟ ꯆꯠꯂꯝꯗꯥꯏ ꯄꯨꯡꯈꯥꯏ ꯑꯃꯨꯛ ꯋꯥꯠꯂꯤꯀꯟꯗ ꯆꯥꯛꯇꯣ ꯂꯥꯝꯃꯛꯑꯦꯕ ꯑꯗꯒꯤ ꯑꯩꯅ ꯆꯥꯛꯇꯣ ꯆꯥꯁꯤ ꯆꯔꯥ ꯋꯥꯟꯁꯤꯅ ꯑꯈꯣꯏ ꯃꯥꯗ ꯇꯧꯔꯀꯥꯟꯗ ꯏꯟꯁꯥꯡꯗꯣ ꯑꯝꯇ ꯂꯩꯔꯝ ꯏꯟꯁꯥꯡꯗꯣ ꯈꯤꯇꯪ ꯈꯛꯇ ꯂꯩꯔꯝꯃꯕ ꯑꯗꯨꯒ ꯃꯥꯏꯔꯦꯟ ꯊꯣꯡꯕꯁꯨ ꯑꯣꯏꯕ ꯑꯗꯨꯗꯨꯒꯤ ꯑꯩꯗꯤ ꯃꯥꯏꯔꯦꯟꯗꯣ ꯆꯥꯗꯦꯗꯅ ꯐꯖꯅ ꯑꯗꯩꯗ ꯆꯥꯅꯤꯡꯇ꯭ꯔꯥꯕꯒꯤ ꯑꯩꯈꯣꯏ ꯃꯥꯗ ꯁꯤ ꯁꯤꯡꯖꯨ ꯂꯩꯔꯣꯅ ꯂꯩꯍꯟꯕ ꯆꯠꯄ ꯑꯗꯣ ꯁꯤꯡꯖꯨ ꯂꯩꯕꯝꯁꯤꯅꯅꯦ ꯃꯐꯝꯗꯣ ꯑꯅꯤ ꯑꯍꯨꯝ ꯆꯠꯂꯨꯕꯁꯤꯗꯅꯦ ꯇꯧꯔꯝꯗ꯭ꯔꯕ ꯑꯗꯨꯒꯤ ꯂꯥꯁꯇ ꯃꯥꯅ ꯑꯃ ꯂꯥꯛꯑꯦ ꯃꯅꯤꯡꯂꯩ ꯀꯥꯏꯗꯒꯤ ꯑꯗꯨꯗꯨꯒ ꯀꯩꯅꯣ ꯑꯗꯨꯗꯣ ꯑꯩꯁꯦ ꯅꯪ ꯆꯥꯗ ꯀꯧꯔꯛꯀꯦꯅ ꯇꯧꯕꯅꯦꯕ ꯑꯗꯨꯗꯒꯤ ꯁꯤꯡꯖꯨꯗꯣ ꯈꯪꯕ꯭ꯔꯥ ꯈꯨꯍꯥꯎꯇꯃ ꯍꯥꯎꯇꯕ
ꯑꯣ ꯑꯣ
ꯍꯥꯏꯗꯤ ꯃꯥꯏꯗꯨ ꯀꯣꯞꯕꯤꯅꯁꯨ ꯈꯔꯁꯨ ꯌꯥꯝꯃꯦꯕ ꯑꯗꯨꯗꯨꯒꯅꯦ ꯀꯩꯅꯣ ꯊꯣꯏꯗꯤꯡꯒꯕꯨꯗꯤ ꯌꯥꯝ ꯅꯝꯅ ꯍꯥꯞꯆꯔꯤꯅꯦꯅ ꯇꯧꯋꯦꯕ ꯑꯗꯣꯏꯇꯥꯥꯔꯁꯨ ꯊꯣꯏꯗꯤꯡꯗꯣꯗꯣ ꯑ ꯊꯣꯏꯗꯤꯡꯗꯣ ꯃꯥꯒꯤꯗꯣ ꯉꯧꯕꯗ ꯀꯩꯍꯥꯏꯅꯤ ꯀꯥꯒ꯭ꯔꯕꯗꯣ ꯑꯗ ꯉꯧꯕꯗ ꯀꯥꯒꯤꯕꯒꯤ ꯑꯗꯨꯝ ꯍꯥꯎꯇ꯭ꯔꯕ ꯑꯗꯨꯏ ꯑꯩꯁꯨ ꯐꯖꯅ ꯆꯥꯗ꯭ꯔꯦ ꯇꯨꯏꯁꯟꯁꯨ ꯊꯦꯡꯖꯤꯜꯂꯛꯑꯦꯕꯀꯣ ꯃꯤꯠ ꯇꯔꯥꯃꯨꯛꯈꯠꯇ ꯉꯥꯏꯁꯜꯂꯦꯕ ꯄꯨꯡ ꯃꯔꯤ ꯇꯥꯗꯧꯕ
ꯑꯣ
ꯑꯗꯨꯗꯒꯤ ꯑꯗꯨꯝ ꯅꯪ ꯀꯧꯔꯛꯇ꯭ꯔꯦ ꯅꯪ ꯃꯈꯣꯟꯁꯨ ꯑꯝꯇ ꯇꯥꯗꯦꯕ
ꯎꯝ ꯑꯩꯖꯦ ꯉꯔꯥꯡꯖꯦ ꯇꯧꯕꯝꯖꯦ ꯁꯨꯡꯈꯪ
ꯑꯥ
ꯂꯩꯔꯕꯅꯦ ꯀꯩꯅꯣꯁꯨ ꯇꯨꯝꯕꯖꯨ ꯌꯥꯗꯦꯕꯀꯣ ꯉꯔꯥꯡꯖꯦ ꯑꯗꯨꯗꯨꯅ ꯑꯗꯨꯝ ꯐꯃꯨꯡꯖꯤ ꯑꯦ ꯑꯗꯨꯝ ꯊꯣꯛꯖꯨ ꯊꯣꯛꯅꯤꯡꯗꯕꯤꯗꯣ ꯃꯄꯥꯟꯖꯦ ꯌꯨꯝꯗ ꯑꯗꯨꯝ ꯏꯃꯨꯡꯗ ꯑꯗꯨꯝ ꯂꯩꯒꯤꯕꯒꯤ ꯑꯗꯨꯃꯥꯏ ꯇꯧꯔꯦ ꯑꯗꯨꯅ ꯑꯗꯨꯝ ꯂꯩꯁꯜꯂꯦ
ꯎꯝ ꯑꯩꯕꯨꯗꯤ ꯀꯩꯟ ꯇꯧꯔꯦ ꯉꯔꯥꯡ ꯅꯨꯡꯊꯤꯜ ꯅꯨꯡꯊꯤꯜ ꯍꯥꯏꯗꯤ ꯆꯥꯛꯆ ꯇꯣꯛꯂꯛꯄꯗꯣ ꯗꯨꯗꯩ ꯂꯨꯖ ꯂꯨꯖꯔꯦ ꯂꯨꯖꯊꯣꯛꯑꯦ ꯑꯗꯨꯒ ꯂꯨꯖ ꯂꯣꯏꯔꯒ ꯑꯩꯗ ꯀꯩꯅꯣ ꯑꯗꯨꯝ ꯆꯠꯈ꯭ꯔꯦꯕ ꯎꯝ ꯂꯥꯏꯕ꯭ꯔꯤꯗꯉꯥꯏꯍꯥꯛ ꯆꯠꯂꯨꯔꯦꯕ ꯌꯨꯝꯗ ꯂꯩꯕꯗꯣ ꯑꯩꯗꯣ ꯑꯗꯨꯝ ꯄꯪ ꯇꯨꯝꯅ ꯇꯨꯝꯁꯤ ꯈꯔꯗꯤ ꯍꯦꯟꯅ ꯅꯣꯏꯔꯅꯦꯅ
ꯑꯣ
ꯂꯥꯏꯕ꯭ꯔꯤꯗ ꯆꯠꯊꯣꯛꯎꯔꯦꯕ ꯑꯗꯨꯗꯨꯒꯤ ꯑꯗꯣ ꯑꯗꯩ ꯍꯜꯂꯛꯄꯗꯣ ꯄꯨꯡ ꯑꯍꯨꯝ ꯃꯈꯥꯏ ꯇꯥꯊꯣꯛꯈ꯭ꯔꯦꯕ ꯑꯗꯩ ꯍꯣ ꯇꯧꯔꯛꯑꯦ ꯂꯥꯛꯇ꯭ꯔꯦꯕ ꯑꯗꯨ ꯀꯣꯟꯅ ꯅꯨꯃꯤꯗꯥꯡ ꯋꯥꯏꯔꯝꯗꯥꯏ ꯁꯟ ꯍꯜꯂꯛꯑ ꯃꯇꯨꯡ ꯂꯥꯛꯑꯝꯃꯤꯗꯅ ꯐꯠ
ꯍꯣꯏ
ꯑꯗꯨꯅ ꯑꯃꯨꯛ ꯏꯁꯧ ꯌꯥꯝ ꯀꯟꯅꯥ ꯂꯪꯍꯧꯕꯗꯨꯗ ꯎꯝ ꯑꯗꯩ ꯑꯩꯗꯣ ꯑꯗꯨꯝ ꯆꯠꯂꯕꯥ ꯑꯗꯩ ꯑꯃꯨꯛ ꯅꯨꯃꯤꯗꯥꯡ ꯆꯥꯛꯆꯥꯥ ꯇꯣꯛꯑꯒ ꯂꯥꯛꯇꯧꯗꯣ ꯑꯗꯩ ꯋꯥꯛꯀꯤꯡ ꯆꯠꯄꯩꯁꯨ ꯀꯧꯔꯛꯇꯧꯗꯨꯅ ꯉꯔꯥꯡꯗꯣ ꯑꯗꯣ ꯑꯥ ꯑꯩꯈꯣꯏ ꯑꯩꯈꯣꯏꯃꯥꯒꯤ ꯃꯄꯥꯝꯗ ꯆꯠꯂꯦꯕ ꯃꯣꯏ ꯃꯔꯨꯞ ꯇꯤꯟꯅꯕꯒꯤ ꯆꯥꯛꯆꯥꯥ ꯇꯣꯛꯑꯀꯥꯟꯗ ꯑꯗꯥ ꯑꯩꯁꯨ ꯑꯩꯁꯨ ꯑꯩꯁꯨ ꯆꯠꯇꯕ ꯀꯨꯏꯔꯕ ꯑꯩꯈꯣꯏ ꯃꯅꯥ ꯆꯠꯂꯨꯁꯦꯅ ꯠꯂ ꯑꯗꯥ ꯆꯠꯂꯨꯕ ꯑꯗꯨꯅ ꯑꯩꯈꯣꯏꯒꯤ ꯃꯥꯃ ꯑꯗꯒꯤ ꯏꯅꯦ ꯑꯗꯒꯤ ꯏꯅꯝꯃꯒꯩ ꯑꯉꯥꯡ ꯃꯈꯩ ꯂꯩꯕ ꯃꯌꯥꯝꯗꯨꯅꯅꯦ ꯑꯩꯗꯣ ꯅꯣꯏꯔꯝꯃꯦꯒꯤꯅꯦ ꯈꯪꯕ꯭ꯔꯥ ꯂꯛꯅꯕꯗ ꯂꯛꯅꯕꯗ
ꯃꯣꯏ ꯅꯣꯏꯕꯗꯣ ꯑꯃꯨꯛ ꯐꯥꯎ ꯎꯖꯥꯔꯝꯒꯤ ꯔꫭꯏ ꯑꯗꯨꯅꯅꯦ
ꯁꫭꯏꯔ ꯁꯣꯜꯂꯤꯀꯥꯟꯗꯅ ꯁꯣꯜꯂꯛꯑꯦ ꯁꯣꯜꯂꯛꯑꯦ ꯆꯥꯎ ꯈꯣꯠꯂꯨ ꯆꯥꯗ꯭ꯔꯕ꯭ꯔꯥ ꯈꯣꯠꯇ꯭ꯔꯕ꯭ꯔꯥ ꯑꯗꯨ ꯆꯥꯛ ꯈꯨꯠ ꯆꯥꯗꯣ ꯑꯗꯨꯃꯥꯏꯅ ꯆꯥꯔꯗꯤ ꯌꯥꯔꯔꯣꯏ ꯈꯣꯠꯂꯔꯣꯏ ꯅꯪ ꯉꯥꯡꯉꯝꯕ ꯃꯌꯥꯝꯗꯣ ꯍꯧꯖꯤꯛꯅ ꯅꯣꯏꯔꯕꯁꯤꯅ ꯑꯃꯨꯛ ꯅꯣꯏꯌꯦ ꯅꯣꯏꯌꯦ ꯅꯣꯏꯔꯦ ꯅꯣꯏꯃꯜꯂꯦ ꯍꯦꯟꯃꯜꯂꯦ ꯈꯔ ꯁꯜꯍꯜꯂꯣ ꯈꯣꯠꯍꯜꯂꫭ ꯇꯧꯋꯦ ꯍꯥꯏꯕ ꯃꯤ ꯍꯥꯏꯁꯦ ꯑꯗꯨꯅꯤ ꯃꯥꯅꯤ
ꯑꯗꯨꯅꯦ ꯑꯩ ꯑꯩꯁꯦ ꯁꯣꯜꯂꯦ ꯁꯤꯅ ꯆꯥꯁꯜꯂꯣꯁꯤꯅ ꯑꯃꯨꯛꯇꯣꯏꯕꯀꯣ ꯑꯗꯣ ꯑꯩꯁꯦ ꯍꯥꯏꯗꯤ ꯑꯅꯣꯏꯕ ꯃꯌꯥꯝ ꯃꯔꯛꯇ ꯂꯩꯕꯩꯅꯦꯕ ꯑꯩꯩ ꯅꫭꯏ ꯁꯣꯟꯅ ꯎꯔꯤꯁꯤꯅ
ꯑꯗꯨꯏꯁꯨ ꯑꯗꯨꯝ ꯀꯩꯅꯣ ꯇꯧꯋꯦ ꯈꯤꯇꯪꯗꯤ ꯅꫭꯏ ꯈꯠꯍꯟꯕ ꯌꯥꯔꯤ ꯍꯥꯏꯕꯗꯤ
ꯌꯥꯗ꯭ꯔꯦ ꯌꯥꯗ꯭ꯔꯦ ꯆꯞ ꯆꯥꯔꯕꯅꯦ ꯑꯩ ꯁꯤꯗꯒꯤ ꯍꯦꯟꯈ꯭ꯔꯗꯤꯅꯦꯀꯣ ꯂꯧꯐꯝ ꯈꯪꯉꯔꯣꯏ ꯍꯥꯏꯗꯤ ꯃꯤꯅ ꯋꯥꯡ ꯆꯥꯎꯕ ꯑꯣꯏꯈ꯭ꯔꯗꯤ ꯐꯗꯧꯕ ꯑꯗꯨꯗꯨꯅ ꯍꯥꯏꯗꯤ ꯑꯗꯨꯝ ꯑꯩꯁꯦ ꯀꯩꯁꯨ ꯑꯗꯨꯝ ꯐꯤꯠ ꯑꯣꯏꯔꯤꯕꯅꯤꯗ ꯍꯥꯏꯗꯤ ꯃꯤꯠ ꯃꯥꯏꯁꯦ ꯄꯤꯛꯅ ꯎꯈꯤꯕꯒꯤꯅꯦ
ꯍꯣꯏ ꯍꯣꯏ ꯃꯥꯏ ꯄꯤꯛꯄꯒꯤ ꯑꯗꯨꯝ ꯐꯅꯌꯥꯝ ꯅꯣꯏꯔꯁꯨ ꯍꯣꯏ ꯌꯥꯝ ꯑꯗꯨ ꯑꯗꯨꯃꯥꯏꯅ ꯇꯧꯕꯒꯤꯅꯤ
ꯑꯗꯨꯝ ꯄꯥꯝꯕꯣꯒꯨꯝꯕ ꯈꯣꯡ ꯄꯣꯠ ꯂꯩꯗꯅ ꯑꯗꯨꯗꯤ ꯑꯗꯨꯝ ꯆꯞ ꯆꯥꯕꯤꯗꯣ ꯑꯣꯏꯕꯅꯦꯕ ꯃꯤꯅ ꯑꯩ ꯌꯥꯝ ꯄꯤꯛ ꯑꯩ ꯁꯣꯜꯂꯦ ꯁꯣꯜꯂꯦ ꯍꯥꯏꯕꯗꯣꯀꯣ ꯑꯁ ꯅꯪ ꯀꯩꯁꯨ ꯍꯦꯟꯅ ꯁꯣꯟꯕ ꯑꯣꯏꯗꯦꯗ ꯅꯪ ꯑꯗꯨꯝ ꯆꯞ ꯆꯥꯔꯤ ꯄꯣꯠꯅꯤ ꯅꯪ ꯅꯄꯥꯏꯗꯣ ꯄꯤꯛꯅ ꯎꯈꯤꯕꯒꯤ ꯑꯗꯨꯝ ꯄꯤꯛꯅ ꯎꯕꯩꯅꯦꯒ ꯍꯥꯏꯔꯦꯀꯣ
ꯎꯝ ꯑꯗꯨ ꯃꯤꯁꯦ ꯑꯩꯈꯣꯏ ꯑꯗꯨ ꯃꯤꯁꯦ ꯌꯥꯝ ꯋꯥꯡ ꯆꯥꯎꯔꯒ ꯀꯥꯟꯗ ꯑꯩꯈꯣꯏ ꯃꯁꯥꯒꯁꯦ ꯗꯨꯞ ꯗꯨꯨꯞ ꯂꯥꯎꯕ ꯂꯩꯗꯅꯀꯣ ꯑꯗꯨꯃꯥꯏꯅ ꯇꯧꯕꯗꯨꯁꯨꯅꯦ ꯀꯩꯅꯣ ꯇꯧꯗꯦ ꯍꯥꯏꯕꯗꯤ ꯈꯥꯡꯗꯦꯕ ꯌꯥꯝ ꯊꯨꯅ ꯑꯍꯟ ꯃꯥꯟꯁꯤꯜꯂꯦꯕ ꯃꯤ ꯄꯤꯛꯄꯁꯤꯅꯅꯦ ꯑꯗꯨꯝ ꯃꯤ ꯑꯗꯨꯝ ꯈꯥꯡꯉꯦꯕ ꯑꯗꯨꯝ ꯑꯉꯥꯡ ꯃꯥꯜꯂ ꯂꯩꯕꯗꯣ ꯑꯗꯥꯏ ꯇꯧꯋꯦꯕ ꯑꯩꯈꯣꯏ ꯃꯥꯍꯣꯏꯒꯥꯗꯣ ꯑꯗꯨꯝ ꯑꯉꯥꯡ ꯃꯥꯟꯗ꯭ꯔꯣ
ꯍꯣꯏ ꯃꯥꯜꯂꯦꯕꯣ ꯑꯗꯨꯗꯨꯅꯦ ꯍꯧꯖꯤꯛꯁꯦ ꯑꯗꯨꯝ ꯃꯤꯅꯁꯨ ꯍꯥꯏꯗꯣꯏꯅꯦ ꯑꯉꯥꯡ ꯃꯥꯜꯂ‌ꯦ ꯑꯗꯩ ꯑꯩꯈꯣꯏꯒꯤ ꯍꯦꯠꯅꯒꯅꯦ ꯀꯩꯅꯣ ꯅꯪ ꯑꯉꯥꯡ ꯑꯗꯨꯛ ꯌꯥꯝ ꯑꯣꯏꯔꯒ ꯅꯪꯅ ꯃꯥꯁꯇꯔ ꯇꯧ ꯂꯥꯛꯏꯁꯦ ꯀꯃꯥꯏꯅꯅꯣ ꯀꯥꯏ ꯍꯥꯏꯔꯒ ꯑꯗꯨꯝ ꯂꯛꯅꯗꯣꯏꯅꯦꯕ
ꯑꯥ
ꯀꯩꯅꫭ ꯇꯧꯒꯤꯕꯒꯤ ꯍꯥꯏꯗꯤ ꯑꯗꯨꯝ ꯑꯉꯥꯡ ꯃꯤꯜꯂꯥ ꯂꯩꯕꯗꫭ ꯁꯝꯁꯦꯖꯨ ꯑꯃꯨꯛ ꯁꯥꯡꯉꯝꯃꯦꯕꯀꯣ ꯁꯝꯁꯦ ꯁꯥꯡꯉꯝꯕꯁꯦ ꯑꯩꯅ ꯁꯝꯁꯦ ꯄꯨꯕ ꯉꯝꯗ꯭ꯔꯦ ꯑꯗꯩꯗꯤ ꯃꯥꯒꯤ ꯁꯨꯝ ꯎꯝ ꯖꫭꯇꯣꯟ ꯃꯌꯥꯝ ꯆꯪꯉꯤꯗꯅ
ꯍꯣꯏꯌꯦ ꯑꯗꯨ ꯊꯕꯛ ꯁꯨꯔꯥꯀꯥꯟꯗ ꯁꯝ ꯍꯥꯠꯄꯁꯤꯁꯨꯅꯦ ꯄꯨꯔꯥ ꯊꯕꯛ ꯑꯃ ꯑꯣꯏꯕꯅꯦꯕ
ꯃꯥꯅꯦ ꯃꯥꯅꯦ ꯑꯗꯨꯗꯨꯅ ꯑꯩꯗꯤ ꯍꯥꯠꯇꯕꯒ ꯍꯥꯠꯇꯕꯤꯗꯒꯅꯦ ꯀ꯭ꯂꯥꯁ ꯆꯠꯄꯒ ꯌꯥꯎꯔꯛꯑꯕꯅꯦ ꯈꯪꯕ꯭ꯔꯥ ꯊꯕꯛꯁꯤ ꯑꯗꯨꯝ ꯀꯩꯅꯣ ꯇꯧꯕꯃꯟꯗꯩ ꯑꯩꯉꯣꯟꯗ ꯍꯦꯟꯅ ꯆꯤꯟꯖꯜꯂꯛꯄꯗꯣ ꯑꯗꯨꯗꫭ ꯑꯣꯏꯕꯒꯤ ꯑꯩ ꯍꯧꯖꯤꯛꯇꯗ ꯈꯪꯂꯦ ꯑꯩ ꯁꯝ ꯀꯛꯈꯤꯕꯗꯨ ꯌꯥꯝ ꯐꯔꯦ ꯀꯛꯍꯧꯗ ꯇꯥꯔꯗꯤ ꯑꯩꯁꯦ ꯀꯣꯛꯀꯁꯦ ꯂꯨꯖꯕꯕꯥꯎ ꯁꯪꯉꯣꯏꯗꯣꯏꯅꯦ ꯍꯧꯖꯤꯛꯇꯤ ꯇꯦꯜꯂꯃꯤꯅ ꯐꯠ ꯐꯠ ꯐꯠ ꯐꯠ ꯂꯨꯖꯔꯒ ꯑꯗꯨꯝ ꯖꯣꯔ ꯇꯩꯊꯣꯛꯑꯒ ꯍꯥꯟꯅꯗꯤ ꯁꯥꯡꯉꯤꯕꯅꯤꯅ ꯁꯝꯁꯦ ꯁꯨꯃꯥꯏꯅ ꯖꯨꯔ ꯅꯣꯏꯔ ꯇꯩꯊꯣꯛ ꯄꯁꯦ ꯁꯝꯁꯦ ꯄꯣꯛꯈꯥꯏꯌꯦꯅ ꯃꯇꯣꯟꯗꯣ ꯑꯗꯨꯗꯨꯅ ꯌꯥꯝꯅ ꯀꯦꯌꯔꯁꯨ ꯍꯣꯏ ꯄꯨꯟꯁꯨ ꯌꯥꯝ ꯄꯟꯁꯟ ꯂꯦꯅꯦꯕꯀꯣ ꯑꯗꯨꯗꯨꯃꯅꯦ ꯍꯣꯏ ꯑꯩ ꯏꯁꯝꯁ ꯌꯥꯝ ꯄꯨꯟꯕꯕꯨꯗꯤ ꯑꯣꯏꯗꯦ ꯑꯗꯨꯝ ꯀꯥꯟꯗ ꯍꯥꯏꯗꯤ ꯑꯗꯨꯝ ꯈꯔ ꯄꯧꯔꯞ ꯇꯧꯕꯗꯣ ꯑꯗꯨꯗꯨꯅꯅꯦ ꯁꯝꯁꯦ ꯆꯔꯔ ꯅꯧꯕꯤꯗꯨꯗꯤ ꯇꯧꯋꯦꯕ ꯑꯗꯨꯅ ꯌꯥꯝ ꯀꯟ ꯀꯍꯥ ꯍꯦꯟꯅ ꯄꯨꯟꯕꯗꯨꯗꯤ ꯑꯣꯏꯗꯦ
ꯎꯝ
ꯁꯠ ꯁꯠ ꯇꯧꯕꯁꯦ ꯑꯗꯨꯝ ꯁꯥꯡꯉꯅꯤꯅ ꯑꯗꯨꯝ ꯀꯩꯅꯣꯝꯗꯗꯤ ꯑꯗꯨꯝ ꯏꯆꯦꯟꯗ ꯆꯦꯟꯅꯩꯗꯅ ꯑꯩ ꯀꯛꯊꯠꯂꯝꯕꯁꯦ ꯌꯥꯝ ꯐꯔꯦꯅ ꯈꯜꯂꯦ ꯑꯩ ꯍꯟꯗꯛ ꯈꯨꯠꯆꯤꯟꯗꯣ ꯑꯩ ꯆꯥꯛꯀꯕꯥꯎ ꯆꯥ ꯆꯥꯛꯐꯥꯑꯣ ꯆꯥꯗꯅꯦ ꯍꯥꯏꯕ ꯑꯗꯨꯗꯒꯤ ꯁꯣꯛꯈꯤꯕꯁꯛ ꯈꯥꯎꯖꯩ ꯍꯧꯖꯤꯛ ꯑꯗꯨꯅꯅꯦ ꯑꯩ ꯍꯧꯖꯤꯛ ꯃꯣꯔꯣꯛ ꯆꯥꯅꯤꯡꯉꯁꯨ ꯑꯩꯅ ꯃꯣꯔꯣꯛ ꯌꯥꯝꯕ꯭ꯔꯥ ꯌꯥꯝꯗꯕ꯭ꯔꯥ ꯍꯟꯅ ꯍꯪꯉꯤꯁꯦ ꯃꯣꯔꯣꯛꯁꯨ ꯆꯥꯅꯤꯡꯉꯁꯨ ꯆꯥꯕ ꯉꯝꯗ꯭ꯔꯦꯕ
ꯎꯝ ꯑꯩ ꯁꯝꯁꯦ ꯍꯧꯖꯤꯛꯇꯪ ꯈꯔ ꯁꯥꯡꯉꯛꯄꯗ ꯉꯥꯏꯗꯅ ꯍꯥꯏꯗꯤ ꯍꯧꯖꯤꯛ ꯈ꯭ꯋꯥꯡ ꯌꯧꯗꯣꯔꯦꯗꯅꯀꯣ ꯑꯗꯣ ꯅꯍꯥꯟ ꯋꯥꯏ ꯑꯉꯥꯡ ꯑꯣꯏꯔꯤꯀꯥꯟꯗ ꯑꯩ ꯁꯨꯃꯥꯏꯅ ꯁꯨꯝ ꯁꯥꯡꯖꯕꯁꯦ ꯍꯟꯗꯛꯅ ꯍꯟꯗꯛ ꯁꯥꯡꯉꯁꯤ ꯁꯤꯅ ꯑꯍꯥꯟꯕꯅꯦꯕ ꯃꯃꯥ ꯑꯃꯨꯛ ꯀꯩꯅꯣ ꯅꯪꯒꯟ ꯈꯤꯇꯪ ꯍꯦꯟꯗꯕꯥꯒꯤ ꯁꯪꯉꯝꯃꯦꯕ ꯑꯗꯨ ꯑꯗꯨꯝ ꯀꯛꯊꯠꯂꯗ꯭ꯔꯥ ꯑꯩꯈꯣꯏ ꯃꯥꯁꯤꯅꯕꯥ ꯑꯩ ꯑꯉꯥꯡ ꯑꯣꯏꯔꯤ ꯀꯥꯟꯗꯩ ꯁꯝꯁꯦ ꯕꯣꯏꯀꯠꯇꯤꯡ ꯕꯣꯏꯀꯠ ꯇꯤꯡ ꯑꯗꯨꯝ ꯏꯇꯦꯟ ꯏꯇꯦꯟ ꯏꯇꯦꯟ ꯇꯦꯟꯅ ꯑꯗꯨꯝ ꯀꯛꯑꯅ ꯊꯝꯃꯛꯄꯅꯦꯕ ꯑꯗꯨꯒ ꯑꯗꯨꯝ ꯁꯝꯗꯨꯁꯨ ꯑꯃꯨꯛ ꯀ꯭ꯂꯥꯁ ꯁꯕꯦꯟ ꯀꯥꯕ ꯑꯗꯨꯋꯥꯏꯗ ꯑꯃꯨꯛ ꯀꯩꯅꯣ ꯂꯤꯡꯕꯟ ꯌꯧꯔꯨꯔꯦꯕꯥ ꯑꯗꯨꯁꯨ ꯑꯩꯈꯣꯏ ꯃꯥꯅ ꯁꯠ ꯀꯛꯊꯠꯂꯦꯕ ꯌꯧꯕꯒ ꯑꯗꯨꯝ ꯀꯊꯛ ꯀꯊꯠ ꯊꯝꯉꯛꯄꯒꯤ ꯍꯟꯗꯛ ꯈꯛ ꯇ ꯑꯩꯅ ꯍꯟꯗꯛꯇꯤ ꯀꯛꯏꯔꯣꯏ ꯍꯥꯏꯕ ꯑꯗꯨꯒꯤ ꯑꯩꯅ ꯁꯝ ꯑꯃꯨꯛ ꯁꯝ ꯀꯛꯄ ꯃꯤ ꯈꯣꯝꯕ ꯂꯥꯛꯄꯗꯣ ꯃꯣꯏ ꯁꯝꯀꯛꯄꯤ ꯑꯗꯨ ꯂꯥꯛꯄꯗ ꯂꯣꯠꯂꯤꯅꯤ ꯃꯣꯏ ꯎꯔꯅꯤ ꯃꯣꯏꯗꯤ ꯀꯩ ꯍꯥꯏꯅꯤ ꯀꯛꯀꯦ ꯀꯛꯀꯦꯅ ꯑꯗꯨꯝ ꯇꯧꯔ ꯐꯝꯃꯒ ꯉꯥꯏꯔ ꯂꯩꯕꯅꯦ ꯍꯥꯏꯕ ꯥ ꯑꯗꯩ ꯑꯩ ꯁꯝꯁꯤꯗꯤ ꯀꯩ ꯍꯥꯏꯅꯤ ꯄꯧꯁꯨ ꯎꯝ
ꯃꯣꯏꯅ ꯀꯛꯑꯝꯕ ꯄꯣꯠꯁꯤꯁꯨ ꯑꯗꯨꯝ ꯖꯨꯒꯣꯠ ꯆꯥꯗꯕꯤꯗꯣ
ꯑꯧ ꯑꯧ ꯇꯧꯕꯅꯦ ꯑꯗꯩ ꯁꯝꯁꯦ ꯀꯩ ꯍꯥꯏꯅꯤ ꯑꯥ ꯑꯩ ꯁꯝꯁꯦ ꯎꯔꯗꯤꯅꯦ ꯌꯣꯡ ꯌꯥꯝ ꯄꯥꯝꯃꯅꯦꯕ ꯍꯥꯏꯗꯤ ꯑꯩꯈꯣꯏꯗꯤ ꯁꯝꯁꯨ ꯄꯧꯔꯒ ꯋꯦꯠꯁꯨ ꯂꯩꯗꯅ ꯁꯝꯁꯦ ꯂꯨꯝꯃꯤꯗꯅ ꯑꯗꯨꯗꯨꯅ ꯈꯤꯇꯪ ꯀꯛꯄ ꯗꯥ ꯑꯗꯨꯝ ꯀꯩ ꯍꯥꯏꯅꯤ ꯌꯥꯝ ꯐꯥ ꯑꯗꯨꯁꯨ ꯃꯣꯏꯅ ꯈꯛꯅꯦ ꯃꯤ ꯃꯁꯝ ꯐꯕ ꯖꯨꯝ ꯖꯨꯝꯒ ꯂꯥꯎꯔꯒ ꯃꯅꯥꯝꯒ ꯌꯥꯝ ꯇꯥꯔ ꯐꯖꯕꯗꯣ ꯑꯗꯣ ꯃꯣꯏꯅ ꯀꯥꯛ ꯎꯕꯗꯒꯤ ꯑꯩꯈꯣꯏ ꯍꯤꯡꯆꯥꯕꯤꯒꯤ ꯁꯝ ꯑꯗꯨꯃꯥꯏꯅ ꯑꯩꯈꯣꯏ ꯇꯨ ꯍꯥꯏꯗꯤ ꯂꯩꯗꯅ ꯁꯝꯗꯣ ꯌꯥꯝ ꯐꯠ ꯈꯤꯗꯕꯗꯣ ꯑꯥ ꯑꯥ ꯑꯥ ꯑꯗꯨꯃꯥꯏꯅ ꯑꯗꯨꯃꯥꯏꯅ ꯇꯧꯕꯁꯨ ꯌꯥꯎ ꯎꯕꯗꯣ ꯑꯗꯨ ꯎꯕꯗ ꯑꯩ ꯌꯥꯝ ꯇꯜꯂꯦꯕ ꯁꯝ ꯀꯛꯄ ꯃꯤꯗ ꯀꯛꯍꯟꯕꯗꯣ ꯁꯝ
ꯎꯝ ꯀꯛꯍꯜꯂꯨ
ꯍꯥꯏꯗꯤ ꯈꯨꯠ ꯃꯤ ꯑꯃꯗ ꯈꯨꯠ ꯊꯨꯝꯃꯦ ꯃꯤ ꯑꯃꯗ ꯈꯨꯠ ꯊꯨꯝꯃꯦ ꯍꯥꯏꯔꯁꯨ ꯃꯤ ꯆꯥꯅ ꯆꯥꯟꯅꯗ꯭ꯔꯗꯤ ꯑꯥ ꯑꯗꯨꯃꯥꯏꯅ ꯇꯧꯕꯅꯦꯕ ꯑꯗꯣ ꯑꯩꯈꯣꯏꯕꯣꯛꯀꯤꯁꯨ ꯅꯍꯋꯥꯏ ꯁꯝꯗꯣ ꯁꯝꯗꯣ ꯀꯩ ꯍꯥꯏꯅꯤ ꯌꯥꯝꯅ ꯀꯂꯥꯞ ꯀꯩꯌꯧꯔꯒ ꯌꯥꯝ ꯐꯖꯔꯝꯃꯦ ꯍꯥꯏꯌꯦꯕ ꯑꯗꯨꯗ ꯃꯣꯏ ꯑꯗꯨꯋꯥꯏ ꯇꯥ ꯃꯅꯝꯃꯥ ꯑꯃ ꯂꯩꯌꯦꯑꯦ ꯍꯥꯏꯗꯤ ꯃꯩꯅꯤꯡ ꯀꯨꯝ
ꯎꯝ
ꯕ ꯑꯗꯨꯃꯥꯏꯅꯒ ꯇꯧꯕ ꯁꯝꯀꯛꯍꯟꯕꯁꯨ ꯌꯥꯝ ꯐꯩ ꯍꯥꯏꯗꯅꯀꯣ ꯍꯥꯏꯗꯤ ꯃꯤꯁꯣꯝ ꯃꯤꯔꯣꯟꯕꯒ ꯑꯗꯨꯃꯥꯏꯅ ꯇꯧꯔꯤꯀꯥꯟꯗ ꯑꯗꯣ ꯁꯝꯗꯣ ꯍꯦꯟꯅ ꯐꯅꯕꯅꯤꯅ ꯀꯛꯍꯜꯂꯨꯕꯗꯒꯤ ꯁꯝꯗꯣ ꯂꯣꯏ ꯀꯦꯟꯒ꯭ꯔꯒ ꯑꯝꯇ ꯌꯥꯍꯧꯗ꯭ꯔꯕ ꯃꯇꯣꯟꯗꯣ ꯂꯣꯏ ꯍꯨꯏꯁꯤꯜꯂꯒ ꯑꯗꯨꯃꯥꯏꯅ ꯇꯧꯒꯤ ꯍꯥꯏꯌꯦꯕ
ꯃꯥꯅꯦ ꯆꯥꯟꯅꯗꯕꯅꯦ ꯑꯩꯈꯣꯏꯁꯨ ꯑꯩꯈꯣꯏ ꯃꯃꯥꯏ ꯃꯅꯥꯎꯄꯤꯁꯦ ꯑꯗꯨꯝ ꯑꯉꯥꯡꯒꯩꯅ ꯁꯝ ꯑꯗꯨꯝ ꯀꯛꯑꯦꯕꯀꯣ ꯃꯣꯏꯗꯗꯤ ꯑꯗꯨꯝ ꯀꯩ ꯍꯥꯏꯅꯤ ꯌꯥꯝ ꯆꯞ ꯆꯥꯕ ꯑꯗꯨꯝ ꯃꯈꯨꯠ ꯊꯨꯝꯕꯒꯤ ꯄꯪꯁꯥꯡꯗ ꯁꯥꯡꯕꯤꯗꯣ ꯑꯗꯨ ꯑꯣꯏ ꯍꯥꯏꯕꯀꯣ
ꯑꯧ
ꯑꯩꯒꯤ ꯑꯣꯏꯅꯗꯤꯅꯦ ꯑꯩꯉꯣꯟꯗꯗꯤ ꯑꯗꯨꯝ ꯀꯛꯈꯤꯕ ꯃꯐꯝꯗꯨꯗꯒꯤ ꯁꯨꯡꯁꯥꯡ ꯁꯥꯡꯗꯅ ꯑꯗꯨꯝ ꯂꯩꯕꯗꯣ ꯑꯗꯨꯃꯥꯏꯅ ꯇꯧꯋꯦ ꯑꯩꯈꯣꯏ ꯁꯤꯒꯤ ꯃꯅꯤꯡꯗꯒꯤ ꯆꯆꯥ ꯑꯃ ꯂꯩ ꯑꯗꯨꯗ ꯀꯛꯍꯜꯂꯗꯤ ꯑꯩꯗꯣ ꯑꯗꯨꯝ ꯁꯥꯡꯗꯤ ꯁꯥꯡꯗꯣꯔꯛꯑꯦꯕꯀꯣ ꯍꯥꯏꯗꯤ ꯃꯥ ꯃꯥꯒ ꯑꯩꯒꯗꯤ ꯆꯥꯟꯅꯕ ꯑꯣꯏꯕꯒꯤ
ꯑꯥ
ꯑꯗꯒꯤꯗꯤ ꯑꯩ ꯑꯗꯨꯝ ꯑꯗꯩ ꯁꯥꯡꯍꯟꯈꯤꯕꯗꯒꯤ ꯁꯥꯡꯍꯟꯕ ꯍꯥꯏꯗꯤ ꯑꯗꯨꯗ ꯀꯛꯈꯤꯕꯗꯒꯤ ꯀꯛꯇ꯭ꯔꯦꯗꯅ ꯑꯗꯨꯝ ꯇꯦꯟꯅꯗꯤ ꯑꯗꯨꯝ ꯂꯩꯑꯦ ꯂꯦꯡꯖꯨꯝ ꯃꯊꯛꯁꯦ ꯁꯤꯗ ꯁꯨꯝ ꯂꯩꯔꯦ ꯑꯦꯕꯀꯣ ꯁꯝꯁꯦ ꯑꯩꯅ ꯈꯥꯡꯂꯛꯏꯁꯦ ꯀ꯭ꯂꯥꯁ ꯇꯨꯋꯦꯜꯐ ꯂꯣꯏꯔꯒ ꯒ꯭ꯔꯦꯖꯨꯑꯦꯁꯟ ꯀꯥꯕ ꯍꯧꯔꯛꯄꯗꯒꯤꯅꯦ ꯈꯥꯥꯛꯂꯛꯑꯦ ꯁꯝꯁꯦ ꯑꯗꯨꯝ ꯑꯗꯨꯗꯨꯒ ꯍꯟꯗꯛ ꯀꯛꯈ꯭ꯔꯤꯁꯤꯅꯦꯕ ꯑꯗꯣ ꯁꯝ ꯁꯥꯡꯕꯁꯨ ꯌꯥꯝꯅ ꯇꯞꯄꯗꯣ ꯑꯗꯨ ꯑꯣꯏꯌꯦꯕ ꯑꯗꯨꯒ ꯍꯣꯏ ꯂꯨꯝꯕꯕꯨꯗꯤ ꯌꯥꯝ ꯂꯨꯝꯕ ꯁꯝ